ꯇꯥꯕꯔꯣ ꯎꯝ ꯆꯛ ꯆꯥꯈ꯭ꯔꯕ꯭ꯔꯣ ꯑꯣ
ꯆꯥꯗꯔꯤ ꯑꯩꯗꯤ ꯎꯝ ꯆꯥꯔꯒꯦ ꯑꯩꯈꯣꯏꯅ ꯀꯣꯜ ꯇꯧꯔꯒ ꯁꯥꯔꯒ ꯀꯔꯤꯕ ꯑꯣ ꯑꯁ ꯁꯧꯒ꯭ꯔꯤꯒ ꯁꯤ ꯍꯋꯥꯏꯗꯨꯅꯤꯗ ꯑꯗꯨꯝ ꯂꯩꯕꯒꯤ ꯊꯣꯡꯕꯅꯤꯗ ꯕꯖꯥꯔꯗ ꯇꯔꯥꯒꯤ ꯌꯥꯝ ꯄꯤꯕ ꯑꯗꯨꯒꯤ ꯉꯔꯥꯡꯗꯣ ꯁꯧꯒ꯭ꯔꯤ ꯑꯣꯟꯈ꯭ꯔꯅꯤ ꯉꯔꯥꯡꯗꯤ ꯎꯁꯣꯏ ꯆꯥꯏꯉꯦ
ꯑꯣ
ꯎꯝ ꯎꯁꯣꯏ ꯆꯥꯏ ꯉꯔꯥꯡꯗꯦ ꯕꯤꯌꯨꯒꯤ ꯃꯃꯥꯅ ꯊꯥꯔꯛꯄ
ꯑꯣ
ꯎꯝ
ꯆꯤꯡꯒꯤ ꯑꯣꯏꯗꯤ ꯍꯟꯅ ꯍꯧꯔꯝꯒꯅꯤ
ꯍꯥꯎꯋꯦ ꯍꯣꯏ ꯃꯅꯥ ꯈꯔ ꯍꯥꯞꯄ ꯒꯀꯣ ꯑꯗꯨꯝ ꯍꯥꯎꯋꯦ ꯆꯥꯛ ꯌꯥꯝ ꯌꯥꯝ ꯆꯥꯈ꯭ꯔꯕꯅꯦ ꯉꯔꯥꯡꯗꯨꯗꯤ
ꯁꯥꯥꯎꯕ ꯑꯃꯗꯤ ꯑꯗꯨꯗꯤ ꯑꯗꯨꯒ ꯃꯈꯣꯏꯅ ꯍꯥꯎꯕꯅꯤ
ꯎꯝ ꯑꯩꯈꯣꯏꯅ ꯌꯨꯝꯗ ꯊꯣꯡꯕ ꯆꯝꯊꯣꯡꯗꯅ ꯍꯥꯎꯋꯦ ꯑꯁꯤ ꯎꯇꯤ ꯍꯥꯞꯇꯕꯤꯗ ꯑꯩꯗꯤ
ꯑꯣ ꯁꯥꯁꯨ ꯁꯃꯟꯗꯅ ꯃꯍꯥꯎ ꯐꯪꯗꯗ
ꯁꯥꯒ ꯎꯁꯋꯥꯏꯁꯨ ꯍꯥꯎꯔꯤ ꯍꯥꯎꯅꯦ
ꯂꯩꯩꯍꯧꯕ꯭ꯔꯥ ꯑꯩꯗꯤ ꯁꯨꯡꯥꯠ
ꯑꯁ ꯌꯥꯝ ꯍꯥꯎꯕꯅꯦ ꯁꯟꯁꯗꯣ ꯍꯦꯟꯅ ꯍꯥꯎꯅꯤ
ꯑꯣ ꯏ ꯆ ꯑꯗꯨ ꯇꯁ ꯇꯧꯕ ꯇꯦ
ꯁꯟꯁꯥꯗꯣ ꯍꯥꯐꯀꯨꯝꯕ ꯂꯧꯔꯒ ꯎꯠꯁꯣꯏꯗꯣ ꯆꯥꯝꯃ ꯒꯤ ꯂꯥꯔꯗꯤ ꯑꯁ ꯌꯥꯝꯅ ꯆꯥꯕ ꯌꯥꯈ꯭ꯔꯅꯤ
ꯑ ꯅꯨꯄꯤ ꯑꯃꯗ ꯔꯣꯡꯃꯩꯅꯤ
ꯑꯣ ꯇꯨꯃꯥꯏ ꯏꯗꯅꯦ ꯍꯣꯏ
ꯍꯟꯗ꯭ꯔꯦꯒꯤꯁꯨ ꯌꯥꯝꯗꯕꯅꯤ ꯎꯝ
ꯦ ꯍꯧꯖꯤꯛ ꯒꯥꯔꯤꯗꯣ ꯐꯖꯅ ꯆꯠꯇꯕꯒꯤꯅꯦꯕ
ꯎꯝ
ꯔꯤꯁꯖꯅ ꯆꯠꯠꯇꯕꯒꯤ ꯌꯥꯝ ꯍꯣꯡꯈ꯭ꯔꯅꯤꯕ ꯍꯧꯖꯤꯛꯁꯦ ꯁꯦꯡꯕꯗꯤ
ꯀꯣꯝꯕ ꯃꯇꯝꯗ ꯑꯣꯏꯈꯕꯅꯤ
ꯌꯨꯝꯗꯦꯕꯤ ꯑ ꯌꯥꯝ ꯄꯤꯤꯁꯔꯦ ꯍꯥꯏꯦ ꯍꯧꯖꯤꯛꯇꯤ ꯑꯁ ꯑꯁꯤꯗꯗꯤ ꯑ ꯆꯥꯝꯃꯒꯤ ꯇꯔꯨꯛ ꯇꯔꯦꯠ ꯇꯔꯦꯠꯔꯥ ꯅꯤꯄꯥꯜꯒꯥ ꯇꯔꯨꯛꯇꯛꯇꯤ ꯅꯠꯇꯦ
ꯃꯥꯒꯤ ꯆꯠꯅꯤꯗꯤ ꯁ ꯐꯥꯎꯗ ꯍ
ꯍ ꯍꯧꯥꯎꯗꯤ ꯍꯥꯎꯋꯦ
ꯁꯤ ꯍꯪꯒꯥꯝꯒꯤ ꯕ꯭ꯂꯦꯛ ꯊꯣꯛꯄꯗꯣ ꯑꯗꯨ ꯑꯃꯗꯨ ꯊꯣꯡꯕꯅꯤ
ꯑꯁ ꯀꯠ ꯂꯒ ꯆꯕꯗ ꯑꯁ
ꯑꯗꯨꯒ ꯖꯤꯟꯖꯔ ꯃꯅꯥ ꯍꯥꯞꯄꯒ ꯎꯥ
ꯌꯥꯝ ꯍꯥꯎꯋꯦ ꯎ
ꯍ ꯍꯣꯏ ꯔ ꯆꯥꯛ ꯀ꯭ꯂ ꯂꯥꯟꯅꯤꯃꯤꯅꯪ ꯍꯥꯏ ꯍꯥꯏꯔ
ꯑꯥ ꯍꯧꯖꯤꯛ ꯂꯩꯒꯅꯤ ꯍꯣꯏ ꯏꯃꯥ ꯀꯣꯜ ꯇꯥꯔꯛꯄꯣ ꯃꯑꯣꯡꯗꯀꯣ ꯎꯝ ꯐꯣꯟ ꯅꯠꯇꯦ ꯐꯨꯠꯕꯣꯜꯒꯨꯝꯕ ꯁꯥꯟꯅꯕ ꯆꯠꯄ ꯁꯔꯨꯛꯇꯨꯗꯤ ꯌꯨꯝꯗ ꯂꯩꯔꯒ ꯀꯣꯜ ꯇꯧꯔꯒ ꯂꯥꯏꯌꯑꯣꯅ ꯍꯥꯏꯌꯦ ꯀꯨꯆꯤ ꯑ ꯋꯥꯗꯣ ꯑꯩꯉꯣꯟꯗ ꯉꯥꯡꯒꯅꯨ ꯍꯥꯏꯕ ꯑꯩꯅ ꯑꯗꯨꯒꯤ ꯅꯣꯛꯈ꯭ꯔꯒ ꯂꯩꯌꯦꯟ ꯃꯣꯏꯁꯨ ꯀꯨꯆꯤ ꯀꯨꯆꯤ ꯈꯣꯠꯄ ꯋꯥꯗꯣ ꯑꯩꯉꯣꯟꯗ ꯍꯥꯏ ꯋꯥ ꯍꯥꯏꯒꯅꯨ ꯍꯥꯏꯕꯒꯤ
ꯑꯥ
ꯅꯀ꯭ꯔꯒꯂꯥꯏꯦ ꯃꯣꯏꯁꯨ
ꯑꯅꯗꯤ ꯑꯁꯕꯣꯗꯪ ꯅꯣꯏ ꯅꯣꯏꯔꯣ ꯅꯣꯏꯒꯤ ꯂꯩ ꯀꯥꯏꯔꯣꯗ ꯌꯥꯝ ꯅꯨꯡꯉꯥꯏ ꯑꯗꯨꯝ ꯁꯥꯟꯅꯕ ꯆꯠꯄꯗ
ꯅꯣꯡꯃ ꯂꯥꯛꯑꯣ ꯅ ꯑꯩꯈꯣꯏꯗ ꯁꯥꯟꯅꯕ ꯆꯠꯁꯦ ꯍꯥꯏꯔꯁꯨ ꯅꯣꯏꯗꯤ ꯌꯥ ꯗꯝꯅꯤꯅ ꯑꯗꯨꯝ ꯀꯥꯎꯁꯨ ꯀꯥꯎꯗꯕꯅꯦ ꯑꯩꯈꯣꯏꯁꯨ
ꯅꯣꯏ ꯅꯨꯡꯉꯥꯏꯕꯗꯣ ꯑꯩꯈꯣꯏꯁꯨ ꯅꯨꯡꯉꯥꯏꯕꯅꯦ
ꯁ꯭ꯋꯥꯊꯕꯤ
ꯁꯤꯕꯅꯦ
ꯅꯣꯏ ꯑꯦꯛꯖꯥꯝ ꯍꯌꯦꯡꯅꯤꯀꯣ
ꯍꯣꯏ ꯑꯦꯃꯤꯠ ꯀꯔꯁꯨ ꯄꯤꯗ꯭ꯔꯤꯌꯦ ꯑꯩꯈꯣꯏꯗꯤꯦ
ꯑꯦꯛꯖꯥꯝ ꯊꯥꯅꯤꯡꯉꯥꯏ ꯂꯥꯛꯈ꯭ꯔꯒ ꯂꯥꯎꯑꯣ ꯇ ꯌꯥꯏꯌꯦꯗ ꯑꯩꯁꯨ ꯑꯗꯨꯃꯥꯏꯅ ꯇꯥꯎꯕꯅꯦ ꯅꯍꯥꯟꯗꯤ ꯑꯗꯨꯝ ꯀꯣꯂꯦꯖꯇ ꯂꯥꯔꯒ ꯑꯦꯛꯖꯥꯝ ꯊꯥꯅꯤꯉꯥꯏꯗꯣ ꯈꯔ ꯉꯟꯅ ꯂꯥꯎꯔꯒ ꯂꯥꯎꯕ ꯌꯥꯏꯑꯕ
ꯑꯣ ꯍꯌꯦ ꯑꯩꯅ ꯄꯤꯒꯗꯧ ꯃꯥꯜꯂꯦ
ꯎꯝ
ꯁꯤ ꯄꯥꯎꯊꯣꯛꯈ꯭ꯔꯦꯗ ꯑꯥꯔꯁ ꯈꯗꯤ ꯅꯍꯥꯟꯅ ꯄꯤꯈ꯭ꯔꯦꯕ
ꯑꯝ
ꯇꯖꯗ ꯑꯁꯤ ꯁꯥꯏꯟꯁ ꯀꯁꯤ
ꯅꯣꯏꯒꯤꯗꯣ ꯈꯔ ꯇꯞꯄꯩꯀꯣ ꯔꯤꯖꯥꯎꯒꯨꯝꯕ ꯊꯣꯛꯄꯁꯨ
ꯍꯣꯏ ꯑꯗꯨ ꯇꯄꯦ ꯑ ꯇ ꯇꯕꯂꯥꯏꯇ
ꯂꯣꯏ ꯊꯣꯛꯑꯣ ꯇꯞꯄꯦ ꯅꯣꯏꯒꯤꯗꯣ ꯍꯦꯟꯅ ꯈꯣꯏꯗꯒꯤ ꯍꯥꯏꯔꯗꯤ
ꯍ ꯇꯥꯒ꯭ꯔꯍ ꯅꯃꯁ
ꯀꯔꯤ ꯀꯔꯤ ꯌꯦꯟꯁꯥꯡ ꯆꯥꯈ꯭ꯔꯕ꯭ꯔꯣ ꯅꯅꯥ ꯍꯥꯏꯗꯤ
ꯑ ꯃꯔꯤꯖ
ꯃꯦꯔꯦꯟ ꯍꯥꯎ ꯑꯁꯤꯁꯤ ꯑꯁꯤꯗꯒꯤ ꯃꯥꯏꯔꯦꯟꯁꯦ ꯌꯥꯝ ꯅꯞ ꯅꯞ ꯑꯣꯏꯑꯕ ꯑꯗꯨꯒꯤ
ꯉꯁꯤꯒꯤꯗꯤ ꯈꯔ ꯍꯥꯎꯋꯦ ꯅꯍꯥꯟꯗꯤ ꯃꯔꯦꯟꯗꯨ ꯌꯥꯝ ꯂꯧꯗꯕꯅꯤꯅ ꯈꯤꯇꯪ ꯂꯧꯕꯅꯤꯅ ꯅꯨꯃꯤ ꯇꯔꯥꯒꯤ ꯍꯦꯟꯕꯗꯨ ꯃꯍꯤ ꯉꯥ ꯊꯣꯛꯄ ꯉꯁꯤꯗꯤ ꯈꯔ ꯅꯞ
ꯑꯣꯥ ꯑꯩꯈꯣꯏꯁꯨ ꯑꯁꯤ ꯑꯩꯒꯤ ꯏꯃꯥꯟꯅꯕꯤꯗꯨꯅ ꯂꯧꯔꯛꯄ ꯑꯗꯣ ꯇꯪꯈꯥꯏ ꯆꯥꯈ꯭ꯔꯦ ꯇꯪꯈꯥꯏ ꯆꯥꯗ꯭ꯔꯤꯌꯦ ꯂꯩꯔꯤꯌꯦꯦ
ꯎꯝ ꯊꯨꯝꯕꯗꯣ ꯑꯩꯗꯤ ꯃꯩꯔꯦꯟꯒꯤ ꯀꯩꯅꯣ ꯆꯝꯈꯣꯠꯇꯁꯨ ꯑꯗꯨꯝ ꯍꯥꯎꯋꯦ
ꯍꯣꯏ ꯔꯥ ꯃꯨꯟꯗꯕꯗ ꯀꯣ ꯃꯨꯟꯕꯗꯤ ꯇꯜꯂꯦ ꯃꯤ ꯈꯔꯗꯤ ꯑꯗꯨꯝ ꯆꯥꯏꯑ ꯃꯨꯟꯕꯁꯨ
ꯎꯝ ꯑꯗꯨꯒ ꯃꯥꯒꯤ ꯃꯨꯟꯗꯕꯗꯣ ꯃꯅꯥꯒ ꯊꯣꯡꯕꯗꯣ ꯌꯥꯝ ꯍꯥꯎꯋꯦ ꯆꯝꯊꯣꯡ ꯑꯣꯏꯅ ꯊꯣꯡꯕꯗꯨꯒ
ꯑꯣ ꯍꯣꯏ ꯑꯁ ꯑꯁꯤ ꯑꯩꯈꯣꯏꯒꯤ ꯑꯣꯛꯀꯤ ꯃꯍꯤꯗꯣ ꯍꯥꯞꯄ꯭ꯔꯒꯀꯣ ꯌꯥꯝ ꯍꯥꯎꯋꯦ ꯈꯪꯗ꯭ꯔꯦꯅꯦ ꯍꯟꯗꯛ ꯃꯔꯛꯁꯦ
ꯀꯔꯤ ꯀꯔꯤ ꯇꯥꯎꯔꯒ ꯂꯩꯁꯤꯦꯔꯥ ꯈꯪꯗꯦ ꯑꯩꯈꯣꯏꯒꯤ
ꯐ ꯇꯧꯕ꯭ꯔꯥ
ꯑꯩꯈꯣꯏꯒꯤ ꯇꯤꯆꯔ ꯇ꯭ꯔꯦꯅꯤꯡꯗꯨ ꯂꯣꯏꯅꯤꯡꯈ꯭ꯔꯦ ꯀꯅꯥꯕꯨ ꯍꯥꯏꯕ꯭ꯔꯣ ꯍꯧꯖꯤꯛ ꯂꯣꯏꯁꯥꯕꯤ ꯍꯥꯏꯗꯣ
ꯀꯣꯏꯆ ꯁꯤꯒꯦ ꯁꯝ
ꯑꯣ ꯎꯁꯨ ꯎꯗꯦꯀꯣ ꯏꯁꯇꯦꯇꯥꯁꯀꯨꯝꯕꯁꯨ ꯑꯗꯨꯝ ꯊꯝꯗꯦ ꯃꯣꯏꯗꯣ
ꯌꯥꯗꯦ ꯃꯁꯥ ꯃꯁꯥꯒꯤ ꯑꯣꯟ ꯑꯣꯗ
ꯕꯂꯥ ꯈ ꯕꯂꯥ ꯈꯥꯛꯇꯒꯤ ꯑꯗꯨꯝ
ꯎꯝ ꯍꯣꯏ ꯀꯩꯗꯧꯅ ꯈꯠꯇꯦꯕ ꯍꯣꯏ ꯏꯃꯥꯟꯅꯕꯤꯗꯨꯅ ꯑꯩꯈꯣꯏꯒꯤ ꯃꯥꯏ ꯑꯣꯏꯈ꯭ꯔꯕꯅꯤ ꯃꯥꯡꯉꯗ ꯊꯒꯂꯦ ꯇꯣ ꯄꯈꯣꯗꯤ ꯇꯃꯤ ꯂꯩ
ꯎꯝ ꯑꯩꯈꯣꯏ ꯑꯪꯁꯤꯁꯤ ꯅꯨꯄꯤꯒꯤ ꯃꯥ ꯍꯥꯏꯅꯦ ꯃꯥꯅ ꯑꯩꯅ ꯍꯥꯏꯕ ꯑꯃꯇꯪꯗꯟ ꯇꯪꯗꯤ ꯀꯣꯏꯕ ꯆꯠꯁꯤꯗꯤ ꯌꯥꯝ ꯅꯨꯡꯉꯥꯏꯕ ꯃꯥꯜꯂꯦ ꯍꯥꯏꯕꯒꯤ ꯑꯩꯈꯣꯏꯁꯨ ꯅꯣꯏꯕꯨ ꯑꯗꯨꯃꯥꯏꯅ ꯍꯥꯏꯕꯅꯦꯗ ꯌꯦꯡꯕꯗꯅꯦꯠꯇꯣ ꯅꯪꯁꯨ ꯍꯥꯏꯔꯗꯤ ꯇꯥꯎꯗꯦ ꯑꯗꯨꯝ ꯋꯥꯔꯒ ꯂꯕꯅꯦꯒꯨꯝꯕꯗꯣ ꯈꯨꯝꯒꯅꯦꯕ ꯂꯣꯏꯅꯃꯛ ꯁꯦꯡꯖꯦ ꯁꯦꯡ ꯃꯤꯅꯤ ꯆꯄꯦꯁꯔꯈꯔ ꯑ ꯎꯝ ꯄꯔ ꯐꯆꯠꯄꯗꯤꯌꯥ ꯏꯗ ꯆꯥꯝꯃ ꯆꯅꯤ ꯈꯥꯛꯛꯇ ꯑꯣꯏꯔꯁꯨ ꯑꯗꯨꯝ ꯅꯨꯡꯉꯥꯏꯕꯗꯤ ꯑꯗꯨꯝ ꯌꯥꯏꯑꯕ
ꯇꯝꯕ ꯏ ꯀ ꯆꯟ ꯔꯤꯔ ꯂꯩ
ꯅꯣꯏ ꯅꯨꯄꯥꯗꯣ ꯂꯥꯛꯑꯣ ꯍꯥꯏꯅ ꯌꯥꯝ ꯂꯞꯄꯁꯨ ꯅꯠꯇꯦ
ꯍ
ꯅꯣꯏꯁꯨ ꯎꯗꯕꯏ ꯀꯨꯏꯕ ꯃꯥꯜꯂꯦ ꯁꯇꯦꯇꯥꯁꯒꯨꯝꯕꯁꯨ ꯍꯦꯛ ꯊꯝꯖꯅ
ꯎꯝ ꯇꯃꯤ ꯂꯩꯈꯤ
ꯑꯁ ꯑꯩꯁꯨ ꯑꯩ ꯅꯨꯄꯥꯕꯨꯣ ꯍꯟꯗꯛ ꯃꯔꯛꯁꯦ ꯀꯣꯜ ꯐꯖꯅ ꯇꯥꯎꯗꯕꯅꯦ ꯉꯥꯡꯁꯨ ꯑꯃꯅ ꯀꯣꯜ ꯇꯥꯔꯛꯄ ꯃꯇꯝꯥꯡꯗ ꯏꯃꯥꯟꯅꯕꯤꯔꯝꯃꯤ ꯑꯃꯅ ꯀꯣꯜ ꯇꯥꯔꯛꯀꯦ ꯍꯥꯏꯕ ꯑꯗꯨꯗ ꯑꯅ ꯕꯤꯗꯤꯑꯣ ꯀ ꯍꯦꯛ ꯄꯥꯏꯈꯥꯠꯂꯒ ꯉꯥꯏꯌꯣꯛꯀꯣ ꯍꯥꯏ ꯑꯃꯨꯛ ꯀꯣꯜ ꯇꯧꯔꯛꯀꯦ ꯍꯥꯏꯅ ꯑꯩ ꯊꯝꯕꯗꯒꯤ ꯃꯥ ꯍꯥꯎꯕ ꯃꯥꯜꯂꯦꯕ ꯄꯥꯏꯕ ꯇꯣꯛꯈ꯭ꯔꯣ ꯍꯥꯏꯌꯦꯦ ꯍꯥꯏꯅ
ꯅꯪ ꯅꯪ ꯃꯥꯕꯨ ꯊꯥꯒꯠꯄ ꯑꯩ ꯁꯨꯝ ꯑꯣꯣꯟꯟꯗ꯭ꯔꯦ
ꯊꯒꯔꯂꯣꯗꯤꯦ ꯄꯥꯏꯕ ꯊꯣꯛ ꯑ ꯄꯥꯏꯕ ꯊꯣꯛꯑꯣ ꯍꯥꯏꯔꯗꯤ ꯅꯪ ꯑꯩꯉꯣꯟꯗ ꯄꯩꯁꯥ ꯅꯨꯡꯇꯤꯒꯤ ꯑꯗꯨꯝ ꯄꯤꯌꯣ ꯍꯥꯏꯕꯒꯤ
ꯆꯨꯝꯃꯦ
ꯑꯁ ꯑꯩꯈꯣꯏꯒꯤꯗꯤ ꯑꯍꯥꯟ ꯑꯣꯏꯈ꯭ꯔꯦ ꯌꯥꯝꯅ ꯌꯨꯝꯗ ꯂꯩꯕꯒꯤ ꯑꯗꯨꯝ ꯍꯦꯟꯅꯥ ꯍꯦꯟꯅ ꯑꯍꯥꯟ ꯑꯣꯏꯈꯔ꯭ꯦꯗ
ꯃꯥ ꯍꯟꯗꯛꯇ ꯀꯔꯤꯁꯨ ꯇꯧꯗꯕ꯭ꯔꯥ
ꯎ ꯇꯧꯗꯦ ꯍꯣꯏ ꯃꯣꯏ ꯃꯌꯨꯝ ꯃꯅꯥꯛꯇ ꯗꯨꯀꯥꯟꯗꯤ ꯐꯝꯃꯦ ꯃꯔꯝꯃꯦ ꯑꯁ ꯒ꯭ꯔꯣꯁꯔꯤꯒꯤ ꯗꯨꯀꯥꯟꯅꯤꯗ ꯂꯣꯁ ꯈꯣꯏꯒꯤ ꯗꯨꯀꯥꯟꯒꯨꯝꯕꯗꯣ
ꯑꯣ ꯑꯣ ꯑꯣ ꯑꯗꯨꯗꯤ ꯑꯣꯏꯔꯦ ꯏꯟꯥ ꯅꯥꯄꯤ ꯑꯃ ꯌꯣꯟꯗ ꯅꯨ ꯅꯨꯄꯥꯅ ꯌꯣꯟꯗ ꯍꯪꯒꯦ ꯇꯧꯕ
ꯎꯝ ꯃꯥꯗꯣ ꯕꯖꯥꯔ ꯗꯨꯀꯥꯟ ꯗꯨꯀꯥꯟ ꯊꯤꯗꯤ ꯊꯤꯕꯅꯦꯕ ꯕꯖꯥꯔꯗ ꯑꯗꯣ ꯊꯤꯕ ꯐꯪꯕꯁꯨ ꯑꯁ ꯔꯦꯟꯗꯣ ꯌꯥꯝ ꯋꯥꯡꯃꯟꯕꯒꯤ
ꯑꯣ ꯍꯣꯏ ꯑꯗꯨꯒ ꯗꯤꯄꯣꯖꯤꯠ ꯈꯨꯌꯥꯝꯗꯨꯒ
ꯎꯝ ꯃꯥꯗꯣ ꯕꯖꯥꯔꯗ ꯃꯥꯗꯤ ꯊꯤꯕ ꯐꯪꯗꯤ ꯐꯪꯕꯅꯦꯕ ꯑꯗꯣ ꯃꯣꯏꯒꯤ ꯄꯣꯠꯆꯥꯏ ꯈꯔ ꯂꯩꯕꯗꯣ ꯎꯝ ꯑꯁꯤ ꯗꯨꯀꯥꯟ ꯂꯧꯅꯤꯡꯔꯗꯤ ꯑꯩꯈꯣꯏꯒꯤ ꯄꯣꯆ ꯌꯣꯟꯕ ꯉꯝꯗꯕꯁꯤꯡꯗꯨ ꯂꯣꯏ ꯂꯥꯎꯈ꯭ꯔꯣ ꯍꯥꯏꯕꯒꯤ ꯑꯗꯨ ꯄꯣꯠꯆ ꯆꯩꯗꯣ ꯌꯥꯝ ꯐꯥꯗꯦ ꯌꯣꯜꯂꯁꯨ ꯑꯃꯨꯛ ꯎꯝ ꯑꯩꯈꯣꯏꯅ ꯏꯟꯚꯦꯁ ꯇꯧꯕꯗꯣ ꯑꯃꯨꯛ ꯂꯥꯛꯈꯔꯣꯏ ꯍꯥꯏꯕꯒꯤ ꯃꯥꯗꯣ ꯂꯧ ꯃꯣꯏ ꯃꯄꯥꯒ ꯌꯦꯡꯕ ꯆꯠꯅꯦꯕ ꯅꯍꯥꯟꯗꯣ
ꯑꯣ ꯌꯥꯝꯝꯕ ꯀꯣꯏꯗꯤ ꯅꯨꯡꯉꯥꯏꯔꯤꯕꯣ
ꯃꯣꯏꯗꯨꯗꯤ ꯇꯣꯂꯣꯞ ꯆꯥꯕꯅꯤꯅ
ꯃꯌꯥꯝꯕ ꯑꯍꯟꯗꯨ ꯇꯂꯣꯞ ꯆꯈ꯭ꯔꯦ ꯃꯑꯣꯡꯈꯩ ꯊꯕꯛ ꯇꯧꯕ꯭ꯔꯥ
ꯆꯥꯟꯅꯅ ꯆꯥꯛ
ꯑꯣ ꯑꯩꯗꯤ ꯐꯪꯗꯕ
ꯑꯩꯈꯣꯏꯅꯦ ꯂꯥꯏꯔꯕꯗꯣ
ꯍꯣꯏ ꯃꯥꯏ ꯅꯨꯄꯤ ꯑꯉꯥꯡ ꯌꯥꯝ ꯂꯩꯔꯝꯒ꯭ꯔꯅꯤ ꯃꯣꯏꯗꯤ
ꯑꯉꯥꯡ ꯑꯍꯨꯝ ꯃꯔꯤ ꯁꯨꯈ꯭ꯔꯦ ꯅꯨꯄꯤ ꯑꯍꯨꯝ ꯅꯨꯄꯥ ꯑꯃꯈꯛꯇ
ꯌꯥꯏ ꯌꯥꯏ ꯀꯨꯏꯗꯤ ꯀꯨꯏꯈ꯭ꯔꯕꯅꯦꯕ ꯃꯣꯏ ꯑꯅꯤ ꯆꯦꯡꯈ꯭ꯔꯕꯗꯣ ꯍꯟꯗꯛꯁꯨ ꯑꯃꯨꯛꯀ ꯑꯃꯨꯛꯀ ꯄꯣꯛꯀꯅꯤ
ꯑꯣ ꯃꯥ ꯄꯣꯛꯈ꯭ꯔꯦꯕ ꯑ ꯆꯍꯤ ꯌꯥꯥꯎꯕ ꯃꯇꯝꯗ
ꯑꯣ ꯊꯨꯏꯌꯦ ꯍꯤꯗꯥꯛꯇꯤ ꯊꯛꯄ ꯇꯣꯛꯈ꯭ꯔꯕ꯭ꯔꯥ ꯃꯤꯌꯥꯝꯕꯗ
ꯈꯔ ꯈꯔꯗꯤ ꯐꯥꯕ ꯃꯥꯜꯂꯦ ꯍꯣꯏ ꯃꯣꯏ ꯌꯨꯝꯁꯨ ꯍꯣꯡꯈ꯭ꯔꯕꯅꯤꯅ
ꯑꯣ ꯇꯣꯉꯥꯟ ꯆꯥꯈ꯭ꯔꯦ
ꯇꯣꯉꯥꯟ ꯆꯥꯈ꯭ꯔꯦ ꯍꯠ ꯌꯨꯝꯗ ꯃꯣꯏ ꯑꯍꯨꯝ ꯈꯛꯇ ꯉꯥꯏꯔꯦ ꯍꯧꯖꯤꯛꯇꯤ ꯃꯅꯥꯎꯅꯨꯄꯥ ꯑꯃꯗꯁꯨ ꯂꯥꯛꯄꯅꯦ ꯁꯨꯇꯤ ꯂꯥꯏꯕꯤꯒꯤ
ꯑꯣ ꯃꯅꯥꯎ ꯅꯨꯄꯥꯗꯣ ꯀꯩ ꯇꯝꯕ꯭ꯔꯣ ꯑꯩꯒꯤ ꯑꯣꯏꯅ ꯇꯥꯗꯦ
ꯑꯁꯤ ꯑꯦꯟ ꯑꯥꯏ ꯇꯤꯗ
ꯑꯣ ꯌꯥꯏ ꯌꯥꯏ ꯃꯣꯏꯖꯦ
ꯃꯥꯗꯣ ꯂꯔꯤꯛ ꯈꯔꯥ ꯍꯥꯏꯕ ꯃꯥꯜꯂꯦ
ꯃꯅꯥꯎ ꯅꯨꯄꯥꯗꯨꯔꯥ
ꯎꯝ ꯆꯍꯤ ꯑꯃ ꯑꯃ ꯊꯥꯕ ꯃꯇꯝꯗꯗꯤ ꯖꯤꯗ ꯊꯣꯛꯇꯕ ꯑꯅꯤ ꯊꯣꯛꯄ ꯊꯥꯕ ꯃꯇꯝ ꯃꯇꯝꯗ ꯊꯣꯛꯄ ꯃꯥꯜꯂꯦ ꯃꯥꯗꯣ
ꯎꯝ ꯎꯝ ꯑꯗꯨꯒꯋꯥ ꯃꯥꯒꯤ ꯀꯩꯅꯣꯗꯣ ꯃꯥꯗꯤ ꯀꯌꯥꯐꯥꯎ ꯇꯝꯕ꯭ꯔꯥ ꯅꯪꯒꯤꯗꯣ
ꯒ꯭ꯔꯦꯖꯨꯑꯦꯁꯟ ꯈꯛꯇꯅꯦ ꯃꯥꯗꯣ ꯅꯂꯇꯁꯨ ꯇꯃꯦ ꯅꯤꯂꯤꯠꯇ ꯇꯝꯃꯤꯀꯣ ꯑꯁꯤ ꯁꯤꯡꯖꯃꯥꯏꯗ ꯅꯤꯂꯤꯠ ꯑꯃ ꯂꯩꯌꯦꯅ ꯑꯗꯨꯗ ꯑꯃ ꯇꯝꯃꯦ ꯑꯗꯨꯒ ꯑꯁꯤ ꯏꯛꯅꯥꯎꯒꯤꯁꯨ ꯑꯃꯨꯛ ꯇꯝꯔꯒ ꯂꯩꯌꯦꯦ
ꯑꯣ
ꯀ ꯇꯧꯅꯤꯡꯉꯥꯏꯔ ꯈꯪꯗꯦ
ꯊꯝꯄꯥꯎꯗ ꯂ ꯑꯅ ꯐꯣꯟꯗꯧꯃꯗ
ꯑꯦ ꯑꯗꯨꯃꯥꯏꯅꯗꯤ ꯑꯩꯈꯣꯏꯁꯨ ꯍꯩꯕ ꯈꯪꯗꯦꯗ ꯃꯤꯒꯤ ꯏꯃꯨꯡ ꯑꯣꯏꯕꯅꯤꯅ ꯄꯩꯁꯥꯕꯨ ꯄꯥꯏꯕ꯭ꯔꯥ ꯄꯥꯏꯗꯕ꯭ꯔꯥ ꯑꯗꯨ ꯈꯪꯗꯦ ꯑꯩꯈꯣꯏꯗꯤ
ꯪ ꯄꯥꯏꯕ ꯃꯥꯜꯂꯣ ꯑꯩꯗꯤ ꯂꯝꯒꯨꯝꯕꯗꯤ ꯑꯗꯨꯝ ꯂꯩꯕꯒꯤꯀꯣ ꯃꯣꯏꯗꯣ
ꯎꯝ ꯑꯔꯤꯁꯅꯁꯨ ꯍꯥꯏꯌꯦ ꯃꯣꯏꯒꯤ ꯌꯨꯝꯗꯤ ꯑꯗꯨꯝ ꯏꯅꯥ ꯍꯨꯟꯕꯅꯦ ꯂꯥꯝꯁꯨ ꯈꯔ ꯂꯩꯕꯅꯦ ꯍꯥꯏꯌꯦ ꯑꯩꯗꯤ ꯐꯖꯥꯅ ꯈꯪꯗꯕ ꯑꯗꯨꯏꯗꯤ
ꯎ ꯑꯁ ꯌꯥꯝ ꯅꯨꯡꯁꯤꯌꯦ ꯅꯍꯥꯟ ꯃꯥꯏꯕꯁꯦ ꯑꯩꯈꯣꯏꯒꯤ ꯃꯊꯥꯇ ꯍꯥꯞ ꯂꯩꯕꯗꯣ ꯃꯥꯏꯃꯆꯥꯁꯨ ꯄ꯭ꯔꯞꯗꯣ ꯑꯩꯗꯤ ꯃꯁꯥ ꯐꯥ ꯎꯗ꯭ꯔꯤꯉꯩꯗ ꯁꯤꯈ꯭ꯔꯦ ꯍꯥꯏꯕꯒꯤ ꯋꯥꯈꯜ ꯌꯥꯝ ꯅꯨꯡꯉꯥꯏꯇꯕ
ꯑꯣ ꯑꯩꯁꯨ ꯇꯥꯏ ꯑꯃꯔ ꯍꯥꯏꯕꯒꯤ ꯃꯆꯦꯒꯤ ꯑꯃ ꯑꯉꯥꯡꯗ
ꯅꯨꯄꯤ ꯐꯪꯗ꯭ꯔꯒ ꯐꯪꯕ ꯃꯇꯝꯗ ꯑ
ꯎꯝ ꯑꯃ ꯂꯤꯂꯌꯦꯅꯥ
ꯅꯨꯄꯤ ꯂꯩꯕ꯭ꯔꯥ
ꯂꯥꯏꯐ꯭ꯔꯕꯅꯦ ꯑꯃ ꯑꯃ
ꯅꯨꯄꯥ ꯑꯅꯤ ꯉ ꯇꯧꯕ ꯈꯪꯕꯗꯨꯒꯤ
ꯅꯨꯄꯤ ꯑꯃꯅꯦ ꯅꯨꯄꯥ ꯑꯅꯤ
ꯎꯝ ꯑ ꯃꯥꯒꯤ ꯑꯩꯗꯤ ꯍꯣꯏ ꯃꯥꯥꯏ ꯅꯨꯄꯥꯒꯤ ꯈꯜꯂꯒ ꯌꯥꯝ ꯅꯨꯡꯉꯥꯏꯇꯕꯀꯣ ꯑꯁ ꯃꯥꯏ ꯅꯨꯄꯥꯗ ꯄꯨꯔꯥ ꯅꯨꯄꯤ